ꯑꯣ ꯀꯕꯤꯇꯥꯔꯣ ꯄꯥꯏꯕꯤꯔꯛꯏꯁꯤꯕꯣ
ꯇꯥꯔꯦ ꯇꯥꯔꯦ ꯁꯦ ꯍꯜꯂꯣ
ꯍꯜꯂꯣꯅ
ꯍꯜꯂꯣ ꯁꯂꯂꯨꯂꯨ
ꯍꯜꯂꯣ ꯁꯂꯂꯨꯂꯨ
ꯅꯪꯒꯤꯁꯦ ꯀꯩꯅꯣꯅꯤꯅꯦ ꯑꯗꯨꯗꯤ ꯎꯝ ꯁꯨꯏꯆꯦꯁꯟꯁꯤ ꯑꯥ
ꯍꯤ ꯍꯤ ꯍꯤ ꯍꯤꯑꯗꯨ ꯍꯥꯏꯕ ꯌꯥꯏ ꯍꯤ ꯍꯤ ꯍꯤ
ꯑꯗꯨꯗ ꯏꯜ
ꯅꯠꯇꯦ ꯏꯆꯦ ꯏꯆꯦ ꯏꯆꯦ ꯅꯪ ꯇꯔꯣꯛ ꯔꯦꯗꯤꯡꯒꯨꯝꯕ ꯄꯥꯕ ꯃꯥꯜꯂꯦ ꯑꯗꯨꯝ ꯅꯪ ꯈꯣꯟꯖꯦꯜꯗꯣ ꯑꯗꯨꯝ ꯌꯥꯝ ꯃꯥꯜꯂꯦ ꯍꯥꯏꯕ ꯇꯔꯨꯠꯔꯦꯗꯤꯡꯒ ꯌꯥꯝ ꯄꯥꯔꯝꯗꯧ ꯃꯥꯜꯂꯦ ꯍꯥꯏꯕ ꯄꯥꯕꯨꯗꯤ ꯄꯥꯔꯝꯃꯣꯏ ꯅꯠꯇ꯭ꯔꯖꯨ ꯑꯗꯨꯝ ꯂꯩꯗꯅ
ꯎꯝ
ꯑꯗꯨꯝ ꯌꯥꯝ ꯈꯣꯟꯖꯦꯜꯗꯣ ꯃꯥꯟꯕꯗꯣ ꯎꯝ ꯍꯟꯗꯛ ꯑ ꯀꯩꯅꯣ ꯐ꯭ꯔꯥꯏꯗꯦꯗ ꯄꯣꯛꯄꯁꯤꯡꯒꯤ ꯑꯃꯨꯛ ꯌꯦꯡꯉꯛ ꯀꯦ ꯃꯌꯥꯝ ꯏꯁ ꯃꯁꯤꯅ ꯇꯥꯛ ꯄꯗꯤ ꯅꯪꯉꯣꯟꯗ ꯂꯟ ꯊꯨꯝ ꯈꯔ ꯂꯥꯛꯇꯧ ꯂꯩ ꯀꯥꯏ ꯇꯧꯔ
ꯀꯩꯕ
ꯐꯔꯥꯏꯗꯦ
ꯑꯩꯖꯨ ꯐ꯭ꯔꯥꯏꯗꯦ ꯄꯣꯛꯑꯦ
ꯑꯥ ꯐꯖꯩꯅꯦ ꯑꯗꯨꯗꯤ ꯀꯔꯥꯏ ꯆꯠꯈ꯭ꯔꯦ ꯑ ꯑꯗꯩꯗꯤ ꯑꯪ ꯀꯗꯥꯏ ꯆꯠꯈ꯭ꯔꯦ ꯑꯗꯩꯗꯤ ꯑꯗꯩꯗꯤ ꯑ
ꯗꯥꯎ ꯌꯥꯅꯤ ꯍꯥꯏꯕ꯭ꯔꫭ ꯐ꯭ꯔꯥꯏꯗꯦꯁꯤꯕꫭ
ꯑꯥ ꯑꯥ ꯁꯦ ꯁꯦ ꯁꯦ ꯑꯩꯒꯤ ꯑꯣꯏꯕ ꯐꯪꯖ
ꯑꯁ ꯑꯗꯨ ꯍꯥꯏꯔꯒ ꯎꯝ ꯃꯤꯋꯥ ꯑꯃ ꯉꯥꯡꯅꯔꯅꯤ ꯁꯤꯗꯩ ꯉꯔꯥꯡ ꯑꯃꯥ ꯃꯣꯏ ꯚꯥꯏꯔꯦꯜ ꯑꯃ ꯆꯠꯂꯛꯄꯗꫭ ꯈꯪꯕ꯭ꯔꯥ ꯅꯨꯄꯥ ꯑꯃꯗ ꯅꯨꯄꯤ ꯑꯅꯤ ꯂꯨꯍꯣꯡꯕꯒꯤ ꯌꯥꯝꯅ ꯍꯩꯅꯗꯦ ꯍꯥꯏꯕ ꯅꯨꯄꯥꯗꫭ ꯃꯣꯏ ꯐꯪꯗ꯭ꯔꯒꯖꯨ ꯍꯥꯏꯔꯝꯕ ꯌꯥꯏꯗꯅ ꯑꯩꯉꯣꯟꯗ ꯑꯩ ꯑꯃ ꯈꯥꯏꯕꯤꯔꯖꯨ ꯌꯥꯏ
ꯕꯦꯔꯥꯅꯦ ꯍꯥꯏꯕ
ꯌꯥꯝꯅ ꯌꯦꯡꯅꯤꯡꯗꯦ ꯑꯗꯣ ꯃꯣꯏꯗꯣ ꯍꯣꯡꯉꯒꯖꯨ ꯃꯤꯉꯣꯟꯗ ꯎꯠ ꯇꯔꯗꯤ ꯐꯗꯧꯕ ꯍꯥꯏꯗꯤ ꯏꯌꯥ ꯏꯌꯥ ꯌꯥꯕꯩ ꯇꯥꯏꯞꯇ ꯇꯧꯁꯤꯜꯂꯛꯑꯦ ꯍꯥꯏꯕ
ꯑꯁ ꯑꯅꯤ ꯑꯥ ꯑꯍꯥꯟꯕ ꯇꯥꯏ ꯑꯦꯐꯦꯅꫭ ꯀꯩꯅꯣ ꯑꯦꯟꯇꯔꯄ꯭ꯔꯦꯅꯔ ꯑꯦꯟꯇꯔꯄ꯭ꯔꯦꯅꯔ ꯅꯨꯄꯥ ꯑꯃꯅ ꯁꯤ ꯀꯩꯅꯣꯗꯣ
ꯍꯣꯏꯅꯦ ꯃꯃꯥꯡꯗ ꯍꯣꯡꯈꯤꯕꯗꯣ ꯅꯠꯇ꯭ꯔꯣ
ꯑꯣ ꯑꯗꯣ ꯃꯥꯒꯤꯅ ꯑꯃꯨꯛ ꯇꯣꯡꯉꯥꯜꯂꯦ ꯍꯥꯏꯕ ꯅꯨꯄꯤ ꯑꯃꯃꯨꯛ ꯆꯦꯟ ꯑꯃꯃꯨꯛ ꯆꯦꯟ ꯇꯧꯕꯅꯦꯕ ꯑꯗꯣ ꯍꯧꯖꯤꯛꯀꯤꯗꯨꯗꯤ ꯆꯞ ꯃꯥꯟꯅꯅ ꯆꯦꯟꯕ ꯃꯥꯜꯂꯦꯕ
ꯈꯪꯗꯦꯗ ꯃꯣꯏꯗꯣ ꯌꯥꯝ ꯍꯩꯅꯗꯦ ꯃꯣꯏ ꯑꯍꯜ ꯂꯃꯟꯈꯩꯗꯨꯁꯨ ꯀꯔꯤꯅꯣ
ꯅꯠꯇꯦ ꯍꯟꯗꯛꯁꯤ ꯌꯥꯝ ꯊꯤ ꯖꯨꯒꯣꯠ ꯆꯥꯗꯦ ꯀꯩꯅꯣ ꯑꯩꯈꯣꯏ ꯂꯩꯔꯤꯕ ꯂꯝꯗꯝꯁꯦ
ꯎꯝ ꯑꯗꯨꯅꯦ ꯍꯥꯏꯗꯤ ꯊꯥꯏꯅꯗꯤ ꯇ ꯇꯧꯍꯩꯗꯕ ꯄꯣꯠ ꯇꯧꯕꯁꯦ ꯏꯀꯥꯏꯔꯒ ꯂꯣꯠꯁꯤꯜꯂꯦ ꯍꯥꯏꯗ꯭ꯔꯅꯦ
ꯎꯝ ꯍꯧꯖꯤꯛꯅ ꯄꯨꯔꯥ ꯁꯕꯥꯛ ꯐꯥꯛ ꯑꯦ
ꯎꯝ ꯑꯗꯨꯗꯨꯒ ꯃꯤ ꯇꯣꯞꯇ ꯌꯨꯝ ꯄꯥꯟꯗꯣꯏ ꯁꯔꯨꯛ ꯀꯔꯤ ꯁꯤꯃꯥꯏꯟ ꯁꯤꯅ ꯍꯦꯟꯅ ꯐꯔꯦ ꯒꯥꯏꯅꯁꯨ ꯁꯧꯒꯠꯄ ꯃꯤꯁꯨ ꯌꯥꯎꯔꯤ
ꯑꯣ ꯑꯗꯨ ꯑꯗꯨ ꯑꯗꯨ ꯑꯩ ꯑꯩꯅ ꯍꯥꯏꯅꯤꯡꯕꯗꯤ ꯌꯦꯡꯉꯣ ꯂꯥꯏꯔꯕ ꯋꯥꯔꯜꯀꯗꯣ ꯇꯧꯔꯛꯏꯗꯣ ꯄꯤꯛꯇ꯭ꯔꯨ ꯄꯤꯛꯄꯟ ꯃꯥꯟꯅꯕ ꯑꯉꯛꯄꯅꯤꯀꯣ ꯑꯩꯗꯤ ꯌꯥꯝ ꯁꯄꯣꯔꯠ ꯁꯞ ꯁꯞꯄꯣꯔꯠꯇꯤ ꯌꯥꯝ ꯇꯧꯕꯤꯔꯝꯕꯅꯦ ꯀꯣꯃꯦꯟ ꯀꯩꯅꯣ ꯂꯥꯏꯛ ꯀꯗꯗꯣꯝ ꯇꯧꯕꯤꯕꯅꯦꯕ ꯑꯩꯗꯤ
ꯎꯝ ꯎꯝ ꯎꯝ ꯏꯁ ꯀꯃꯦꯟꯒ ꯄꯤꯔꯨꯏꯅꯦ ꯍꯥꯏꯕ ꯑꯩꯈꯣꯏꯗꯤ ꯂꯞꯇ ꯉꯥꯎꯖꯕꯅꯤꯅ
ꯑꯗꯨꯒ ꯀꯩꯅꯣ ꯑꯩꯈꯣꯏꯗꯤ ꯁꯦꯜ ꯄꯥꯏꯖꯗꯕꯅꯤꯅ ꯑꯩꯈꯣꯏꯗꯤ ꯁꯨꯃꯥꯏ ꯇꯧꯔꯦ ꯈꯣꯠꯂꯦ ꯃꯣꯏ ꯊꯥꯏꯅ ꯀꯩꯅꯣ ꯇꯧꯕ ꯃꯇꯝꯗꯅꯦꯕ ꯃꯣꯏ ꯈꯔ ꯍꯧꯔꯛ ꯄ ꯃꯇꯥꯡꯅꯦꯕ ꯑꯗꯨꯅꯗꯤ ꯑꯁ ꯈꯤꯇꯪ ꯀꯩꯅꯣ ꯁꯦꯜ ꯄꯥꯏꯈꯠꯂꯛꯄ ꯍꯥꯄꯒ ꯍꯧꯖꯤꯛꯇꯤ ꯂꯥꯏꯔꯕ ꯂꯥꯏꯔꯕ
ꯎꯝ ꯎꯝ ꯎꯝ ꯎ ꯃꯤꯋꯥꯖꯦ ꯃꯤꯋꯥꯖꯦ
ꯃꯒꯤ ꯃꯤꯡꯗꯨꯒ ꯁꯤ ꯄꯤꯖꯥꯗꯒꯨꯝꯕ ꯑ ꯑꯦ ꯑꯦꯁ ꯇꯨꯒ ꯇꯥꯛꯗꯝꯕꯅꯔꯦ ꯃꯤꯃꯤ ꯌꯥ
ꯅꯠꯇꯕ ꯎꯝ ꯑꯁ ꯈꯪꯗꯦꯗ ꯑꯗꯣ ꯅꯨꯄꯥꯁꯦ ꯑꯌꯥꯝꯕꯅ ꯑꯗꯨꯝ ꯇꯧꯔꯤꯗ ꯍꯥꯏꯗꯤ ꯃꯣꯏꯁꯦ ꯍꯧꯃꯤꯟ ꯑꯦ ꯇꯥ ꯃꯨꯟꯅ ꯇꯥ ꯍꯥꯏꯦꯔ ꯀꯦ ꯇꯥꯎ ꯀꯥꯖꯤꯡ ꯦꯒ ꯊꯃꯒꯦꯗꯤꯗꯤ
ꯁꯤꯏ
ꯑꯗꯨꯝ ꯑꯌꯥꯝꯕꯅ ꯃꯣꯏꯁꯨ ꯇꯧꯋꯦꯕ ꯍꯣꯠꯅꯃꯤꯟꯅꯔꯛꯄ ꯍꯧꯃꯤꯟ ꯀꯥꯃꯤꯟꯅꯔꯛꯄ ꯃꯤꯁꯦ ꯃꯥꯒꯤ ꯂꯣꯋꯦꯁ ꯄꯣꯏꯟꯗ ꯂꯩꯈꯤꯕ ꯅꯨꯄꯤꯁꯦ ꯑꯗꯨꯝ ꯃꯣꯏꯁꯦ ꯈꯪꯗꯦꯅ ꯑꯗꯨꯝ ꯀꯣ ꯑꯌꯥꯝꯕꯅ ꯁꯤꯁꯦ ꯑꯗꯨꯝ ꯁ꯭ꯇꯗꯤꯒꯤ ꯃꯇꯨꯡ ꯏꯟꯅ ꯃꯣꯏꯁꯦ ꯀꯩꯅꯣ ꯇꯧꯋꯤꯗ ꯌꯥꯗꯦꯕꯅꯨꯄꯥꯥ ꯑꯣꯠꯀꯗꯕ ꯑꯣꯏꯔꯝꯃꯦ ꯅꯨꯄꯥꯁꯤꯗꯤ
ꯏ ꯍꯥꯏ ꯆꯜꯂꯦ
ꯑꯁꯦꯡꯕꯅꯦ ꯑꯣꯠꯈꯥꯏꯒꯗꯕꯅꯦ
ꯐꯖꯥꯗꯦꯍꯦ ꯅꯪꯖꯤꯗꯤ
ꯎꯝ
ꯈꯥꯏꯌꯦ ꯇꯧꯈꯥꯏꯌꯦ
ꯑꯣꯠꯀꯗꯕ ꯑꯣꯏꯔꯝꯃꯦ ꯅꯠꯇꯦꯗ ꯌꯦꯡꯉꯨꯅꯦ ꯃꯥꯏ ꯅꯨꯄꯤꯗ ꯌꯥꯝ ꯊꯤꯅ ꯅꯨꯡꯁꯤꯗ꯭ꯔꯣ ꯅꯨꯡꯁꯤꯗ꯭ꯔꯣ ꯍꯥꯏꯗꯤ
ꯁꯝꯇꯤ ꯆꯝꯖꯔꯒꯀꯣ ꯎꯝ ꯎꯝ ꯎꯝ ꯃꯥꯅ ꯇꯧ ꯍꯥꯏꯕ ꯑꯗꯨꯝ ꯇꯧꯔꯤ ꯍꯥꯏꯕ
ꯎꯝ ꯆꯝꯃꯦ ꯍꯥꯏꯕꯗꯤ ꯀꯦ ꯃꯥꯅ ꯔꯤꯜꯁꯀ ꯅꯝꯃꯒ ꯊꯥꯒꯠꯂꯛꯏꯗꯤ ꯌꯦꯡꯉꯣ ꯇꯧꯒꯦ ꯌꯥꯎꯅ ꯇꯧꯔꯦ ꯑꯃ ꯍꯩꯖꯗꯕ ꯑꯃ ꯃꯉꯣꯟꯗ ꯑꯗꯨꯝ ꯎꯕꯗꯣ ꯈꯪꯕ꯭ꯔꯥ ꯅꯨꯡꯁꯤ ꯍꯥꯏꯕ
ꯀꯩꯅꯣ ꯃꯇ꯭ꯔꯣꯄꯗꯣ ꯑ ꯀꯔꯤꯕ
ꯑꯩꯁꯨ ꯉꯁꯤꯗꯒꯤꯗꯤꯅꯦ ꯈꯦꯡꯊꯔꯗꯕꯅꯦ ꯇꯧꯕꯗ
ꯑ ꯂꯤꯟꯗꯥ ꯅ ꯊꯥꯛ ꯑ ꯁꯣꯔꯤ ꯁꯣꯔꯤ ꯑꯗꯨ ꯅꯨꯄꯤꯗꯨꯅ ꯁꯛꯄꯅꯦꯕ ꯏꯁꯩꯗꯨꯝ
ꯑꯁ ꯀꯥꯏꯩꯅꯣꯗꯣ
ꯗꯦꯜꯂꯤ ꯃ ꯂꯩꯗꯀꯨꯝꯕ ꯅꯨꯄꯤꯗꯣ
ꯈꯪꯉꯦ ꯈꯪꯉꯦ ꯀꯩꯅꯣ ꯍꯥꯏꯕꯅꯦ ꯏꯁꯩꯗꯣ ꯂꯩꯁꯥꯕꯤꯅꯤꯗꯤ ꯍꯥꯏꯔꯤ ꯃꯗꯨꯒꯤ ꯆꯦ ꯆꯥꯡ ꯂꯩꯇꯦ ꯀꯌꯥꯝ ꯍꯥꯑ
ꯍꯩꯕꯣꯏ ꯍꯩꯇꯕꯩ ꯃꯥꯅ ꯇꯧꯔꯤꯗ
ꯎꯝ ꯅꯨꯡꯁꯤ ꯍꯥꯏꯕ ꯑꯗꯨꯝ ꯑꯗꯨꯝ ꯍꯥꯏꯕꯗꯤꯅꯦ ꯃꯥꯅ ꯍꯣꯏ ꯃꯉꯣꯟꯗ ꯁꯦꯡꯗꯣꯛꯍꯜꯂꯤꯗꯣ ꯑꯩꯗꯤ ꯁꯦꯡꯗꯣꯛꯍꯟꯕ ꯈꯣꯠꯇꯣꯛꯍꯟꯕ ꯍꯥꯏꯕꯁꯤꯗꯤ ꯑꯩ ꯀꯩꯁꯨ ꯄꯥꯝꯗꯦꯕꯀꯣ ꯑꯗꯨꯗꯤ ꯃꯥꯒꯤ ꯔꯥꯏꯠꯅꯦꯕ ꯃꯥꯅ ꯅꯨꯄꯤ ꯀꯣꯏꯕ ꯅꯨꯄꯤ ꯂꯣꯟꯕ ꯑꯗꯣ ꯃꯊꯧ ꯇ ꯑꯗꯕ ꯑꯃ ꯅꯨꯄꯤꯒꯤ ꯏꯅꯣꯁꯦꯟ ꯃꯥꯏ ꯅꯨꯄꯤꯒꯤ ꯏꯅꯣꯁꯦꯟꯗ ꯃꯥꯅ ꯌꯥꯝ ꯊꯤꯅ ꯁꯥꯟꯅꯔꯝꯕꯗꯣ ꯈꯪꯕ꯭ꯔꯥ
ꯑꯗꯨꯒꯤꯅꯦꯕ ꯌꯥꯝ ꯅꯨꯡꯉꯥꯏꯇ꯭ꯔꯤꯁꯤꯅ
ꯈꯪꯗꯦ ꯌꯥꯝ ꯊꯤꯅ
ꯑꯗꯨ ꯑꯗꯨ ꯀꯩꯅꯣ
ꯀꯩꯇꯧꯔꯕ ꯍꯥꯏꯕꯅꯦ ꯍꯥꯏꯅꯤ
ꯃꯥꯅ ꯑꯃꯨꯛ ꯐꯦꯁꯕꯨꯛꯇ ꯑꯃꯨꯛ ꯃꯥꯅ ꯑꯃꯨꯛ ꯊꯥꯒꯠꯂꯛꯄꯗꯣ ꯈꯪꯕ꯭ꯔꯥ
ꯈꯪꯈꯩ
ꯅꯨꯄꯥꯗꯨꯅ ꯑꯃꯨꯛ ꯊꯥꯒꯠꯂꯛꯄꯅꯦꯕ
ꯃꯥꯏ ꯐꯣꯇꯣ ꯚꯤꯗꯤꯑꯣ ꯊꯥꯒꯠꯄꯤꯔꯅꯨ ꯍꯥꯏꯕꯗꯔꯥ
ꯑꯗꯨ ꯑꯗꯨ ꯑꯗꯨ ꯊꯥꯒꯠꯂꯛꯄꯗꯣ ꯀꯥꯔꯒ ꯐꯝꯃꯒ ꯀꯥꯔꯒ ꯐꯝꯃꯒꯅꯦ ꯊꯥꯒꯠꯂꯛꯑꯏꯗ ꯑꯃꯨꯛ
ꯃꯤ ꯕꯔꯅꯥ ꯑꯃ ꯂꯩꯈꯤꯕꯗꯒꯤ
ꯑꯗꯨꯅꯦ
ꯁꯥꯥꯛꯇꯧꯕ ꯑꯩꯅꯅꯦ ꯃꯉꯥꯜꯗꯣ ꯃꯥꯗ ꯑꯍꯥꯟꯕꯗ ꯁꯨꯝ ꯑꯁ ꯌꯥꯝꯅ ꯃꯥꯗꯣ ꯑꯗꯨꯝ ꯃꯤ ꯃꯃꯥꯏ ꯈꯛꯇꯪ ꯌꯦꯡꯉꯗꯤ ꯃꯤ ꯃꯁꯛ ꯐꯖꯕ ꯍꯥꯏꯕꯗꯣ ꯑꯗꯨꯝ ꯑꯣꯏꯗꯣꯏ ꯅꯠꯇꯦꯅꯦ
ꯑꯥ
ꯑꯗꯨ ꯐꯖꯕꯅꯦꯕ ꯃꯥꯗꯣ ꯑꯗꯨꯝ ꯐꯖꯩꯌꯦ ꯈꯣꯠꯂꯦ ꯑꯗꯩ ꯃꯥꯗ ꯌꯥꯝꯅ ꯑꯩꯗꯤ ꯑꯗꯨꯝ ꯑꯩꯈꯣꯏꯗꯤ ꯖꯦꯟꯇꯜꯃꯦꯟ ꯑꯗꯨꯝ ꯑꯗꯨꯃꯥꯏꯅ ꯑꯗꯨꯝ ꯍꯥꯏꯌꯦꯕꯀꯣ
ꯎꯝ
ꯍꯥꯏꯗꯤ ꯁꯃꯅ ꯌꯥꯝꯅ ꯅꯨꯄꯤꯗ ꯇ꯭ꯔꯤꯠ ꯇꯧꯕ ꯀꯥꯟꯗ ꯑꯃ ꯃꯣꯏꯕꯥꯅꯤꯗꯣ ꯌꯦꯡꯅꯤꯡꯗꯕꯁꯨ ꯄꯣꯛꯇꯕꯅꯦꯕ ꯄꯛꯇꯕ ꯈꯣꯠꯇꯕ ꯍꯥꯏꯕꯗꯣ ꯑꯃ ꯃꯤ ꯁꯨꯝ ꯑ ꯍꯣꯏ ꯑꯗꯨꯃꯥꯏꯅ ꯑꯣ ꯃꯣꯏ ꯁꯨꯃꯥꯏꯅ ꯍꯥꯏꯕꯗꯤ ꯌꯥꯝ ꯊꯤꯅ ꯁꯤꯝꯄꯜꯗ ꯃꯣꯏꯕꯥꯏꯅꯤ ꯈꯛꯇꯪ ꯂꯩꯖ ꯇꯥꯔꯒꯁꯨ ꯍꯔꯥꯎ ꯍꯔꯥꯎ ꯂꯩꯑꯦ ꯈꯣꯠꯂꯦ ꯑꯗꯨꯃꯥꯏꯅ ꯑꯗꯨꯝ ꯍꯥꯏꯗꯣꯏꯅꯦꯕ ꯏꯃꯥꯟꯅꯕꯤ ꯀꯩꯗ ꯑꯗꯨꯒ ꯑ ꯍꯧꯖꯤꯛꯅꯅꯦ ꯑꯩꯅ ꯍꯥꯏꯔꯨꯕ ꯃꯇꯝꯁꯤꯗꯅꯦ ꯐꯖꯩ ꯍꯥꯏꯗꯥꯏꯅꯦ ꯃꯣꯏꯒꯨꯝꯕ ꯄꯥꯝꯃꯦ ꯍꯥꯏꯗꯥꯏꯅꯦ ꯑꯗꯨꯝ ꯂ ꯂꯗꯣꯏꯅꯦ ꯑꯩꯅꯦ ꯑꯗꯨꯝ ꯍꯧꯖꯤꯛꯀꯤ ꯍꯧꯖꯤꯛꯀꯤꯗꯨ ꯅꯠꯇꯦꯀꯣ ꯍꯥꯟꯅꯒꯤꯗꯨꯅꯦꯅ ꯍꯥꯏꯕ ꯈꯪꯗꯦꯗ ꯅꯨꯄꯤꯗꯨꯁꯨ ꯌꯥꯝ ꯉꯝꯃꯦ ꯍꯥꯏꯕ ꯃꯤꯒꯤ ꯃꯆꯥ ꯃꯆꯥꯋ ꯅꯨꯄꯤꯋ ꯂꯩꯔꯕ ꯅꯨꯄꯥꯗꯣ ꯀꯣꯏꯔꯒ ꯂꯣꯟꯅ ꯀꯣꯏꯔꯣꯗꯅ ꯏꯁꯇꯦꯇꯁ ꯒꯠꯇꯅ
ꯇꯦꯇꯁꯇ ꯅꯉꯣꯟꯗ ꯑꯁ ꯑꯩ ꯎꯗ꯭ꯔꯗꯤ ꯂꯩꯕ ꯉꯝꯗ꯭ꯔꯦ ꯍꯥꯏꯒ ꯇꯧꯔ ꯑꯗꯨꯁꯨ ꯆꯦꯜꯂꯨꯔꯕꯤꯅꯦ ꯃꯋꯥ ꯂꯩꯔꯕꯤ
ꯈꯤꯇꯪ ꯄꯩꯁꯥ ꯄꯥꯏꯕ ꯑꯝꯗꯖꯨ ꯃꯥꯖꯨ ꯏꯔꯥꯡꯗꯣ ꯇꯧꯗꯅ
ꯎ ꯑꯗꯣ ꯑꯗꯨ ꯑꯗꯨ ꯑꯗꯨ ꯃꯕꯥꯅꯤ ꯍꯥꯟꯅ ꯅꯨꯡꯁꯤꯅꯔꯝꯕ ꯃꯥꯜꯂꯦ
ꯑꯣꯏꯔꯝꯒꯅꯤ ꯑꯣꯏꯔꯝꯒꯅꯤ
ꯃꯕꯥꯅꯤꯒꯤ ꯇꯦꯛꯁ ꯂꯤꯛ ꯑꯣꯏꯔꯦꯗꯅ
ꯎꯝ ꯎꯝ ꯑꯦꯛꯁ ꯅꯨ
ꯑ ꯑ꯭ꯍꯥ ꯑꯗꯨꯗ ꯎꯝ ꯃꯥꯅ ꯃꯨꯛ ꯐꯦꯁꯕꯨꯛ ꯁ꯭ꯇꯣꯔꯤꯗ ꯑꯃꯨꯛ ꯃꯥꯅ ꯐꯦꯁꯕꯨꯛ ꯁ꯭ꯇꯣꯔꯤꯗ ꯑꯃꯨꯛ ꯑꯁ ꯑꯀꯥꯝꯄꯦꯠ ꯃꯨꯛ ꯉꯥꯡꯈꯠꯂꯛꯄꯤꯅꯦꯃꯦ ꯍꯦꯛ ꯁꯦꯡꯗꯣꯛ ꯄ ꯂꯣꯏꯔꯒ ꯑꯁ ꯚꯤꯗꯤꯑꯣ ꯁꯦꯝꯃꯤꯕꯁꯤꯡꯗꯣ ꯑꯃꯨꯛ ꯀꯦꯁ ꯂꯧ ꯇꯧꯒꯅꯤ ꯈꯣꯠꯀꯅꯤ ꯀꯥꯏꯅ ꯑꯁ꯭ꯇꯣꯔꯤ ꯅꯣꯡꯃ ꯁ꯭ꯇꯣꯔꯤ ꯅꯣꯡꯃꯁꯨ ꯁ꯭ꯇꯣꯔꯤ ꯑꯃ ꯊꯥꯒꯠꯂꯛꯄꯅꯦ ꯃꯥꯅ ꯀꯔꯤ ꯍꯥꯏꯕ ꯃꯥꯅ ꯊꯥꯒꯠꯂꯛꯄꯗꯣ ꯑꯥ ꯑꯗꯨ ꯍꯦꯛ ꯂꯣꯏꯕꯒ ꯃꯥ -ꯃꯥꯕꯨ ꯑꯩ ꯉꯥꯏꯖꯔꯤ ꯒꯥꯏ ꯇꯧꯔꯒ ꯏꯁ
ꯑꯗꯨ ꯃꯥꯗꯣ ꯃꯁꯥꯅ ꯂꯥꯟ ꯃꯁꯥꯗ ꯂꯥꯟꯗ꯭ꯔꯦ ꯍꯥꯏꯅ ꯑꯗꯨꯝ ꯈꯟꯕ ꯃꯥꯜꯂꯦꯕ
ꯎꯝ ꯑꯩꯗꯤ ꯃꯥꯒꯤꯗꯃꯛ ꯂꯩꯔꯤ ꯒꯥꯢꯅ ꯁ ꯑꯥ ꯃꯥ ꯂꯍꯟꯒꯦ ꯂꯥꯛꯍꯜꯂꯨꯔ
ꯎꯝ ꯑꯩ ꯌꯥꯝ ꯉꯥꯡꯅꯤꯡꯗꯦꯗ ꯃꯌꯨꯝꯗꯨꯕꯨ ꯑꯥ ꯍꯣꯜ ꯑꯃ ꯀꯥ ꯈꯥꯏꯗꯣꯛꯑꯒ ꯂꯩꯔꯤꯗꯨꯅ ꯃꯥꯅ ꯅꯨꯄꯤ ꯑꯃꯕꯨ ꯊꯝꯐꯝꯕꯨ ꯗꯨꯠ ꯂꯩꯕ ꯉꯝꯗꯕ ꯃꯥꯅ ꯀꯔꯤꯒꯤ ꯅꯨꯄꯤ ꯂꯣꯟꯕ
ꯌꯥꯝꯐꯨꯅꯦ
ꯒ꯭ꯌꯥꯟ ꯇꯥꯏ ꯉꯥꯡꯅꯤꯡꯗꯦꯕ ꯌꯥꯝꯅ ꯃꯥ ꯑ ꯃꯣꯏꯒꯨꯝꯕ ꯅꯨꯄꯥ ꯈꯪꯗꯦꯗ ꯍꯌꯦꯡ
ꯗꯣ ꯃꯣꯏ ꯏꯃꯨꯡ ꯃꯅꯨꯡꯅꯁꯨ ꯅꯨꯄꯤꯗꯨ ꯄꯥꯝꯗ ꯃꯥꯜꯂꯦ
ꯎꯝ ꯑꯍꯟꯗꯣ
ꯍꯥꯥ
ꯑꯍꯟꯗꯣ ꯃꯥꯏ ꯍꯥꯟꯅꯉꯥꯏꯗꯣ
ꯑꯥ ꯍꯣꯏ ꯍꯥꯟꯅꯩ ꯅꯨꯄꯤꯗꯣ ꯄꯥꯝꯗ ꯃꯥꯜꯂꯦ
ꯎꯝ ꯄꯥꯝꯒꯦꯔꯥ ꯄꯥꯝꯃꯣꯏꯔ ꯑꯗꯨꯒꯨꯝꯕ ꯅꯨꯄꯤꯗꯤ ꯐꯪꯉꯔꯣꯏ ꯁꯨꯝ ꯑꯩꯈꯣꯏꯖꯨ ꯍꯥꯏꯖꯕꯩ ꯑꯩꯈꯣꯏꯖꯨ ꯍꯥꯏꯖꯕꯩ ꯋꯥꯅꯦꯕ ꯀꯩꯁꯨ ꯄꯦꯟꯊꯣꯛꯄꯗꯣ ꯉꯝꯃꯑꯣꯏꯕ ꯃꯤ ꯍꯥꯏꯔꯗꯤ ꯍꯧꯖꯤꯛꯇꯤ ꯃꯦꯇꯔꯤꯌꯦꯜ ꯏꯁꯇꯤꯛ ꯉꯥꯛꯇꯅꯤꯗꯅ ꯑꯗꯣ ꯌꯥꯝ ꯈꯟꯗꯣꯛꯄ ꯉꯝꯗꯕ ꯃꯇꯥꯡꯖꯨ ꯂꯥꯛꯑꯦꯕ
ꯃꯥ ꯃꯀꯣꯛꯇꯣ ꯀꯔꯤ ꯄꯥꯝ ꯃꯥꯏ ꯃꯃꯥꯏ ꯅꯨꯄꯤꯗꯨꯅ ꯀꯌꯥꯃꯨꯛ ꯂꯦꯞꯄꯛꯑꯦ ꯗꯣ ꯃꯥ ꯈꯪꯗꯦꯕ ꯃꯥ
ꯎꯝ ꯑꯗꯨꯅꯦ ꯑꯁ ꯍꯥꯏ ꯅꯪꯁꯨ ꯑꯗꯨꯃꯥꯏ ꯍꯥꯏꯌꯨꯀꯣ ꯑꯗꯨꯒ ꯍꯌꯦꯡꯋꯥꯏ ꯎꯝ
ꯑꯅꯅꯅ ꯑꯗꯨꯗꯤ ꯇꯧꯔꯦꯏ ꯀꯩꯅꯣꯗꯣ ꯑꯍꯝ ꯑꯍꯝ ꯎꯝ ꯀꯩꯅꯣꯁꯦ ꯑꯥ
ꯅꯨꯄꯥꯗꯨꯔꯣ ꯅꯨꯄꯤꯗꯨꯔꯣ
ꯑ ꯍꯥ ꯅꯠꯇꯦ ꯑꯩꯅ ꯍꯥꯏꯕꯁꯦ ꯎꯝ ꯅꯨꯄꯤꯗꯨꯕꯨ ꯃꯣꯏ ꯃꯨꯡ -ꯃꯨꯡ ꯃꯅꯨꯡꯗꯨꯅ ꯄꯥꯝꯗꯕꯒꯤ ꯃꯕꯥꯟꯅꯤꯁꯦ ꯈꯥꯏꯗꯣꯛꯍꯜꯂꯒ ꯂꯩꯍꯜꯂꯤꯅꯦꯕ ꯃꯕꯥꯅꯤ ꯂꯩꯕ ꯍꯧꯕꯩ ꯃꯇꯥꯡꯗꯣ ꯃꯕꯥꯅꯤ ꯀꯔꯤꯝ ꯂꯩꯄꯣꯠ ꯅꯠꯇꯦꯕ ꯚꯤꯗꯤꯑꯣꯒ ꯊꯥꯒꯠꯂꯒ ꯑꯁ ꯑꯗꯨꯝ ꯀꯩꯅꯣ ꯇꯧꯔꯦ ꯈꯣꯠ ꯑꯗꯣ ꯍꯧꯖꯤꯛ ꯐꯥꯎꯁꯨ ꯃꯣꯏ ꯑꯥ ꯂꯥꯁ ꯌꯤꯑꯔꯒꯤ ꯚꯤꯗꯤꯑꯣꯗꯣ ꯑꯩꯅ ꯎꯕꯗꯣ
ꯎꯝ ꯎꯝ ꯎꯝ
ꯅꯤꯡꯉꯣꯜ ꯆꯥꯛꯀꯧꯕ ꯅꯨꯃꯤꯠꯀꯤ ꯑꯣꯏꯔꯃ ꯅꯤꯡꯉꯣꯜ ꯆꯥꯛꯀꯧꯕꯩꯔ ꯆꯩꯔꯥꯎꯕꯩꯔ ꯃꯆꯦꯅꯒ ꯈꯣꯏꯔꯃ ꯀꯥꯟꯗ ꯑꯁ ꯏꯪꯒꯤꯠꯀ ꯀꯩꯅꯣ ꯇꯧꯔꯒ ꯌꯥꯝ ꯊꯤ ꯎꯁꯤꯠꯇꯕꯩ ꯃꯑꯣꯡꯗ ꯇꯧꯈꯤꯕ ꯅꯨꯄꯥꯗꯨꯒꯤ ꯃꯆꯦꯗꯨꯅ ꯅꯨꯄꯤꯗꯨꯗ ꯌꯥꯎꯔꯛ ꯃꯥꯒꯤꯗꯤ ꯌꯥꯎꯔꯛꯇꯕ꯭ꯔꯥ ꯈꯣꯠꯄ꯭ꯔꯥ ꯍꯪꯒꯨꯝ ꯇꯧꯕꯅꯦꯕ
ꯎꯝ ꯎꯝ ꯎꯝ ꯑꯣ ꯑꯣ ꯀꯩꯅꯣ ꯄꯤꯔꯛꯄꯗꯣ ꯅꯤꯉꯣꯜ ꯆꯥꯛꯀꯧꯕꯩ ꯌꯨꯝꯗꯒꯤ ꯄꯤꯔꯛꯄꯗꯣ ꯅꯨꯄꯤ ꯃꯌꯨꯝꯗꯒꯤ ꯁꯨꯝ ꯒꯤꯐꯀꯨꯝꯕ ꯄꯤꯕꯗꯣ
ꯑꯗꯨꯔ ꯀꯩꯅꯣꯝ ꯀꯩꯅꯣꯝ ꯇꯧꯈꯤꯕꯅꯦꯕ ꯃꯥꯏ ꯅꯨꯄꯥꯗꯨꯒꯤ ꯃꯆꯦ ꯑꯃ ꯂꯥꯛꯑꯒ ꯃꯆꯦꯗꯨꯅ ꯂꯥꯛꯑꯒ ꯏꯪꯒꯤꯠꯀ ꯇꯧꯔꯒꯩꯅ ꯇꯧꯈꯤꯕꯅꯦꯕ ꯑꯃ ꯃꯅꯥꯎ ꯅꯨꯄꯤꯗꯨ ꯍꯧꯖꯤꯛ ꯅꯨꯄꯥꯗꯨꯒꯤ ꯃꯅꯥꯎꯄꯤꯗꯨꯅꯗꯤ ꯌꯥꯝ ꯊꯤ ꯔꯦꯁꯄꯦꯛ ꯇꯧꯕꯤ ꯌꯦ ꯑꯗꯨ ꯅꯨꯄꯤꯗꯣ ꯑꯗꯨ ꯅꯨꯄꯤ ꯑꯩꯉꯣꯟꯗ ꯃꯇꯩ ꯃꯅꯥꯎꯕ ꯀꯣ
ꯎꯝ
ꯑꯇꯣꯞꯄꯁꯤꯡꯗꯤ ꯈꯔ ꯎꯁꯤꯠꯇꯅ ꯈꯔ ꯇꯧꯋꯦꯕ
ꯎꯝ ꯑꯁ ꯈꯪꯗꯦꯗ ꯅꯨꯡꯉꯥꯏ
ꯁꯦꯜ ꯈ꯭ꯔ ꯄꯥꯏꯈꯠ ꯁꯦꯜ ꯈ꯭ꯔ ꯄꯥꯏꯈꯠꯂꯛꯑꯒ ꯃꯤꯠ ꯃꯥꯏ ꯈꯔ ꯄꯥꯡꯊꯣꯛꯑꯒ ꯑꯗꯨꯃꯥꯏꯅ ꯇꯧꯔꯗꯤ ꯑꯁ ꯐꯖꯗꯦ ꯍꯦ
ꯕꯅ ꯂꯣꯏ ꯇꯧꯋꯤꯅꯦ ꯅꯨꯄꯥꯒꯤ ꯂꯣꯌꯦꯜꯇꯤꯁꯦ ꯃꯥꯒꯤ ꯃꯉꯣꯟꯗ ꯄꯋꯥꯔꯒ ꯄꯩꯁꯥꯒ ꯄꯤꯁꯜꯂꯀꯥꯟꯗ ꯑꯗꯨꯝ ꯑꯗꯨꯅꯦꯕ ꯇꯦꯁ ꯁꯦ ꯃꯣꯏꯒꯤ ꯌꯥꯗꯦꯕ ꯅꯨꯄꯥꯁꯦ ꯅꯣꯏꯅꯕꯨꯗꯤ ꯍꯥꯏꯕ ꯇꯥꯗꯔꯣ ꯏꯅꯥꯎ
ꯆꯔ ꯇꯥꯏꯅꯦ ꯇꯥꯏꯅꯦ ꯏꯆꯦ ꯇꯥꯔꯤꯅꯦ